ꯍꯥꯎ ꯏꯆꯦ ꯀꯩꯗꯧꯔ ꯏꯅꯣ ꯎꯝ ꯇꯗꯔꯨ ꯏꯁꯤ ꯍꯣꯏ ꯂꯩꯀꯥꯏ ꯗ ꯗꯤ
ꯅꯣꯡ ꯈꯔ ꯇꯥꯏꯌꯦ
ꯑꯩꯒꯤ ꯗꯤꯄꯥꯔꯠꯃꯦꯟ ꯍꯜꯂꯛꯄꯗ ꯅꯨꯡꯁꯤꯠꯀ ꯅꯣꯡꯒ ꯀꯟꯅ ꯁꯤꯜꯂꯛꯇꯅ ꯎꯝ ꯈꯔ ꯋꯥꯏꯅ ꯍ
ꯉꯁꯤꯗꯤ ꯑꯥꯕꯨ ꯊꯤꯟꯖꯤꯜꯂꯝꯕꯤꯕ꯭ꯔꯣ ꯀꯃꯥꯏꯅ ꯇꯧꯒꯦ
ꯉꯁꯤꯗꯤꯅꯦ ꯑꯣꯛꯇꯣꯗ ꯇꯣꯡꯉꯑꯕ ꯑꯣꯛꯇꯣꯗꯗꯤ ꯃꯤ ꯌꯥꯎꯕꯅ ꯊꯤꯟꯖꯟꯕ ꯌꯥꯗꯦꯕ ꯑꯩ ꯁ ꯇꯣ ꯅꯠꯇ꯭ꯔꯕ ꯅꯨꯡꯁꯤꯠꯖ ꯀꯟꯁꯤꯜꯂꯛꯄꯗꯨꯗ ꯑꯗꯨꯝ ꯑꯣꯛꯇꯣ ꯑꯈꯥꯝꯕ ꯑꯗꯨꯝ ꯊꯣꯡꯍꯜꯂꯛꯑꯕ
ꯑꯗꯨꯗꯤ ꯅꯪ ꯅꯣꯡ ꯇꯥꯔꯀꯥꯟꯗ ꯈꯣꯡꯉ ꯆꯉꯦ
ꯑꯥ ꯅꯣꯡ ꯇꯔꯥ ꯐ ꯆ ꯀꯦ꯭ꯔ ꯀꯔꯝ ꯀꯥꯟꯗ ꯑꯗꯨꯝ ꯆꯠꯅꯤ ꯍꯥꯏꯅꯣ
ꯀꯔꯝ ꯀꯥꯟꯗꯦ ꯀꯩꯗꯧꯔꯕ
ꯌꯨꯝ ꯆꯠꯅꯣ
ꯑꯩꯗꯣ ꯍꯌꯦꯡ ꯍꯌꯦꯡ ꯃꯊꯪ ꯆꯠꯀꯅꯤ
ꯑꯗꯨ ꯀꯕꯥ ꯑꯩ ꯍꯌꯦꯡꯁ ꯈꯪꯗꯦꯕꯣ ꯑꯩ ꯍꯌꯦꯡ ꯌꯨꯝꯗ ꯆꯠꯀ ꯠꯇ꯭ꯔ ꯈꯪꯗꯦ ꯑꯩꯈꯣꯏ ꯄꯕꯥꯗ ꯍꯪꯒꯦꯅꯤ ꯊꯕꯛꯀꯨꯝꯕꯗꯣ ꯑꯩ ꯌꯥꯝ ꯗꯔꯀꯥꯔ ꯑꯣꯏꯗ꯭ꯔꯗꯤ ꯆꯠꯂꯔꯣꯏ
ꯑꯉꯣ ꯍꯪꯉꯣ ꯅꯪ ꯌꯨꯝꯁꯤꯠꯇꯕ ꯀꯨꯏꯔꯝꯃꯅꯤꯅꯦ
ꯀꯨꯏꯔꯦ ꯉ ꯑꯃꯨꯛ ꯀꯩꯒꯤꯅꯣ ꯆꯩꯔꯥꯎꯕꯒꯤ ꯆꯠꯄꯗꯣ ꯑꯗꯒꯤꯅ ꯃꯜ ꯑꯣ ꯀꯩꯅꯣꯒꯤ ꯆꯠꯂꯦ ꯌꯨꯝꯒꯤꯗꯤ ꯅꯠꯇꯦ ꯗꯨꯀꯥꯟꯗꯕꯨꯗꯤ ꯈꯔ ꯆꯠꯄ ꯂꯥꯏꯔꯤꯛ ꯌꯣꯟꯝꯕꯒꯤ
ꯑꯣ ꯉꯁꯤꯗꯤ ꯀ꯭ꯂꯥꯁ ꯀꯌꯥ ꯇꯧꯔꯛꯒꯦ
ꯍꯉ ꯉꯁꯤꯗꯤ ꯂꯥꯁ ꯅꯨꯡꯉꯥꯏꯇꯦ ꯈꯔ
ꯍꯥꯥ
ꯉꯁꯤꯗꯤ ꯀ꯭ꯂꯥꯁꯇꯣ ꯈꯔ ꯅꯨꯡꯉꯥꯏꯇꯦꯕ ꯑꯣꯖꯥꯗꯣ ꯈꯔ ꯅꯨꯡꯉꯥꯏꯖꯕꯦ
ꯑꯣꯖꯥ ꯀꯩꯗꯧꯔꯛꯏꯅꯣ
ꯑꯦ ꯅꯠꯇꯦꯅꯦ ꯁꯨꯝ ꯅꯨꯡꯉꯥꯏꯇꯦ ꯍꯥꯏꯕꯣꯏ
ꯆꯩꯩꯔꯛꯄ
ꯆꯩꯕ ꯌꯥꯗꯕ ꯁꯨꯝ ꯀꯥ ꯅꯨꯡꯉꯥꯏꯇꯦ ꯍꯥꯏꯕ ꯑꯣ ꯑꯗꯨꯗꯤ ꯏꯆꯦ ꯏꯆꯦ ꯅꯣꯏ ꯀꯩꯅꯣ ꯇꯧꯗ꯭ꯔꯕꯣ ꯍꯌꯦꯡ ꯃꯁꯪꯗ ꯆꯠꯂꯒ ꯍꯪꯆꯤꯠ ꯑꯗꯨꯝ ꯍꯟꯗꯣꯛꯇꯣꯏꯕꯤ ꯏꯆꯦꯗꯤ
ꯄꯁꯦ ꯑꯗꯨꯝ ꯍꯜꯂꯛꯀꯅꯤ ꯃꯦ ꯍꯌꯦꯡ ꯃꯊꯪ ꯆꯠꯂꯗꯨꯅ ꯑꯗꯨꯒ ꯅꯣꯡꯃ ꯂꯩꯔꯛ ꯀꯅꯤ ꯑꯩ
ꯑꯣ ꯐ꯭ꯔꯥꯏꯗꯦ ꯆꯠꯂꯒ ꯁꯦꯇꯔꯗꯦ ꯍꯜꯂꯛꯇ꯭ꯔꯣ ꯅꯠꯇ꯭ꯔꯒ ꯐ꯭ꯔꯥꯏꯗꯦ ꯆꯠꯂꯒ ꯁꯟꯗꯦ ꯍꯜꯂꯛꯇꯣ
ꯁꯇꯔꯗꯨ ꯑꯦꯗ ꯍꯥꯂꯄꯅꯤ
ꯎꯝ ꯏꯦ ꯅꯣꯏ ꯍꯟꯗꯛ ꯅꯣꯏ ꯍꯤꯡꯒꯣꯜꯗ ꯄꯣꯠ ꯆꯩ ꯀꯩꯀꯩ ꯊꯥꯔꯤꯒꯦ ꯍꯧꯖꯤꯛꯀꯥꯟ
ꯍꯋꯥꯏ ꯈꯔ ꯊꯥꯏ ꯍꯥꯏꯔ ꯑꯇꯩꯗꯤ ꯆꯨꯖꯥꯛꯇꯤ ꯃ ꯄꯥꯜꯂꯒ ꯄꯥꯟꯗ꯭ꯔꯤꯕ ꯈꯪꯗ꯭ꯔꯦ ꯆꯨꯖꯥꯛꯄꯨꯗꯤ ꯈꯔ ꯊꯥꯏꯌꯦꯕꯀꯣ
ꯑ ꯆꯨꯖꯥ ꯀꯩꯅꯣ ꯑꯣꯏꯕ ꯁꯨꯠꯣ ꯈꯔꯅ ꯇ ꯄꯅꯈꯣꯏ ꯏꯇꯤꯁꯤ ꯆ
ꯍꯣꯏ ꯍꯣꯏ ꯍꯣꯏ
ꯑ ꯆ ꯆ
ꯑꯩꯣꯏ ꯀꯣꯟꯣꯅꯤꯌꯥꯝ ꯀꯣꯏꯩꯅ ꯆꯥꯎꯗꯦ ꯀꯩꯅꯣ ꯇꯧꯋꯦ ꯎ ꯍꯥꯏꯕꯗꯤꯅꯦ ꯑꯣꯏꯣꯏꯔꯣ ꯆꯥꯎꯔꯤ ꯆ ꯀꯗꯕ ꯑꯗꯨꯩꯗ ꯑꯩꯈꯣꯏꯅ ꯊꯝꯅꯗꯕ ꯍꯥꯏꯇꯥꯥꯔꯦ ꯍꯥꯏꯗꯤ ꯃꯌꯥꯝ ꯁꯥꯟꯅꯔꯗꯤ ꯌꯨꯝꯒꯤ ꯃꯅꯨꯡꯗꯁꯨ ꯂꯝ ꯈꯔ ꯂꯩꯌꯦꯀꯣ
ꯑ
ꯑꯗꯒꯤꯗꯤ ꯁꯪꯒꯣꯏ ꯁꯥꯟꯅꯕ ꯂꯝꯗꯣ ꯑꯗꯨꯁꯨ ꯄꯣꯊꯥꯗ꯭ꯔꯦ ꯑꯗꯨꯝ ꯍꯥꯡꯉ ꯂꯩꯔꯦ
ꯎ
ꯑꯗꯨ ꯑꯗꯨ ꯂꯝ ꯃꯌꯥꯝ ꯑꯃ ꯍꯥꯡ ꯂꯩꯕ ꯑꯗꯨ ꯊꯥꯅꯕꯁꯤ ꯌꯥꯝꯗꯦꯕ
ꯑꯣ ꯑꯩꯈꯣꯏ ꯃ ꯃꯤꯁꯦ ꯍꯥꯏꯗꯤ ꯁꯪꯒꯣꯝꯅꯤ ꯂꯩꯇꯦ ꯑꯗꯨ ꯑꯣꯏ ꯇꯔꯁꯨ ꯃꯅꯤꯡꯒꯤꯁꯨ ꯈꯔ ꯈꯔ ꯈꯔ ꯂꯩꯕ ꯉꯩꯗꯣ ꯇꯁꯦ ꯑꯃ ꯐꯁ ꯊꯥꯗꯤꯅ ꯊꯥꯟꯗ ꯌꯥꯔ
ꯑꯩꯈꯣꯏꯒꯤꯗꯣ ꯃꯇꯝꯗꯨ ꯈꯔ ꯁꯪꯗꯕ ꯍꯥꯏꯒꯗ꯭ꯔꯥ ꯒꯣꯝ ꯀꯣꯏꯕꯗ
ꯏꯃꯥ ꯍꯣꯏꯁꯨ ꯊꯕꯛ ꯆꯠꯂꯅꯤ ꯭ꯔꯒꯥꯥ ꯃꯊꯟꯇ
ꯑꯗꯨꯅꯦ ꯍꯥꯏꯕꯗꯤ ꯑꯩꯈꯣꯏ ꯃꯥꯟꯅ ꯊ ꯇꯧꯕꯗꯨꯗꯤ ꯀꯥ ꯍꯦꯟꯅ ꯁꯤꯟ ꯄꯥꯡꯕ ꯉꯝꯗꯦꯗꯅ
ꯐꯔ ꯑꯗꯣ ꯏꯆꯦ ꯀꯩꯅꯣ ꯇꯧꯕ꯭ꯔꯣꯕ ꯕꯕꯥꯒꯤ ꯐꯥꯔꯝꯗ ꯑꯗꯨꯝ ꯆꯠꯄ꯭ꯔꯣ ꯅꯠꯇ꯭ꯔꯒ
ꯆꯠꯂꯦ ꯑꯌꯨꯛ ꯈꯨꯗꯤꯡꯒꯤ ꯉꯥ ꯃꯆꯤꯟꯖꯥꯛ ꯊꯥꯕ ꯈꯣꯠꯄ ꯑꯩꯈꯣꯏꯗꯤ ꯉꯥ ꯃꯆꯥꯛꯠꯇ ꯂꯩꯕ ꯉꯝꯗꯕꯒꯤ ꯑꯣꯏꯅ ꯅꯥꯄꯤ ꯐꯥꯜꯂꯒ ꯄꯤꯖꯩꯌꯦꯕꯀꯣ
ꯑ ꯁꯥꯁꯨ ꯐꯥꯜꯂꯒ ꯄꯤꯖꯩ ꯑꯗꯨꯗꯨꯒꯤ ꯆꯠꯂꯦ ꯅꯨꯡꯇꯤꯒꯤ ꯑꯗꯨꯝ ꯆꯠꯂ
ꯎꯝ ꯑꯗꯨ ꯏꯆꯦ ꯀꯩꯅꯣ ꯇꯧꯕꯈ꯭ꯔꯣꯕ ꯕꯕꯥ ꯆꯠꯂꯅꯤ ꯑꯗꯨꯒ ꯂꯥꯞꯄ꯭ꯔꯕ꯭ꯔꯣ ꯏꯆꯦꯍꯣꯏ ꯌꯨꯝꯗꯒꯤ
ꯌꯥꯝ ꯀꯥ ꯍꯦꯟꯅ ꯂꯥꯞꯄꯗꯤ ꯅꯠꯇꯦꯗ ꯂꯧꯕꯨꯛꯇꯨ ꯑꯗꯨꯝ ꯁꯝꯅꯕ ꯑꯣꯏꯕꯒꯤ ꯌꯥꯝ ꯀꯟꯅ ꯂꯥꯛꯞꯄꯗꯤ ꯑꯣꯏꯁꯦ
ꯑꯣ ꯏꯆꯦ ꯍ ꯅꯨꯡꯉꯥꯏꯔꯝꯒꯅꯤ ꯐꯥꯝ ꯀꯩꯀꯥꯁꯨ ꯂꯩꯕꯅꯤꯅ
ꯑꯃꯨꯛ ꯑꯃꯨꯛ ꯐꯥꯕ ꯀꯥꯟꯗꯕꯨꯗꯤ ꯄꯩꯁꯥ ꯐꯪꯉꯦ ꯍꯔꯥꯎꯋꯦ ꯑꯗꯨ ꯑꯣꯏꯔꯁꯨ ꯃꯤꯒꯤ ꯄꯩꯁꯥ ꯃꯌꯥꯝ ꯑꯃ ꯇꯣꯟꯕꯒꯤ ꯅꯨꯡꯉꯥꯏꯕ ꯑꯃ ꯈꯪꯗꯕꯗꯣ
ꯑꯗꯨꯕꯨꯗꯤꯀꯣ ꯑꯗꯨ
ꯅꯨꯡꯉꯥꯏꯇꯦ ꯍꯥꯏꯕꯗꯤ ꯌꯥꯔꯣꯏ ꯅꯨꯡꯕꯨꯗꯤ ꯅꯨꯡꯉꯥꯏꯌꯦ ꯄꯩꯁꯥ ꯐꯪꯕ ꯀꯥꯟꯗ ꯅꯨꯡꯉꯥꯏ ꯑꯗꯨꯒ ꯃꯌꯥꯝ ꯅꯨꯡꯉꯥꯏꯇꯦ ꯍꯥꯏꯕꯗꯤ ꯌꯥꯔꯣꯏ ꯁꯨꯡ ꯅꯨꯡꯉꯥꯏꯇꯦ ꯍꯥꯏꯕꯕꯨꯗꯤ ꯌꯥꯔꯣꯏꯕ
ꯍꯣꯏ ꯍꯣꯏ ꯑꯗꯨꯣ ꯍꯥꯏꯗꯤ ꯉꯥꯒꯨꯝꯕꯗꯤ ꯏꯆꯦ ꯍꯗꯤ ꯍꯥꯎꯔꯝꯒꯅꯤ ꯍꯥꯏꯗꯤ ꯁꯖꯤꯛꯀꯨꯝꯕꯅ ꯍꯦꯟꯅ ꯆꯥꯕ ꯉꯥꯁꯤꯅ ꯍꯥꯎꯋꯤꯗꯅ ꯇ ꯊꯥꯛꯄꯣ ꯉꯗꯗꯤ ꯔꯒ ꯐꯠꯄꯊ ꯇ ꯑꯣꯏ
ꯇꯒꯅꯤ ꯇꯒꯅꯤ
ꯃꯣꯏ ꯊꯥꯎꯊꯤꯕꯤꯖꯕꯛ ꯀꯥꯏꯅꯤ ꯌꯥꯝ ꯑꯃ ꯇꯧꯕꯗꯣ
ꯊꯧꯊꯤ ꯊꯥꯗꯑꯕ ꯑꯥ ꯉꯥꯗꯣ ꯉ ꯔꯧꯒꯨꯝꯕꯁꯤꯅꯅꯦ ꯅꯥꯄꯤ ꯆꯥꯗꯦꯕꯀꯣ
ꯎꯝ
ꯃꯆꯤꯟꯖꯥꯛꯇꯣ ꯍꯥꯗꯣꯛꯕ ꯉꯝꯗ꯭ꯔꯕ ꯅꯤꯅꯅꯦ ꯒ꯭ꯔꯥꯁꯀꯤ ꯃꯊꯤꯗꯣ ꯃꯣꯏꯅ ꯆꯥꯏꯕ꯭ꯔ
ꯑꯣ ꯑꯒ꯭ꯔꯥꯁꯁꯤꯡꯅꯗꯤ ꯅꯥꯄꯤ ꯆꯥꯏꯑꯕ ꯒ꯭ꯔꯥꯁꯇꯤ
ꯑꯥ
ꯑꯥ ꯑꯣ ꯃꯣꯏ ꯇ ꯁꯥꯏꯕꯉꯥꯡ ꯑ
ꯒ꯭ꯌꯥꯁꯀꯤ ꯃꯊꯤꯗꯨꯅ ꯃꯣꯏꯅꯛ ꯆꯥꯔꯤꯕ
ꯔꯧ ꯃꯉꯩꯗꯣ ꯁꯥꯏꯕ ꯉꯝꯗꯕꯒꯤ ꯌ ꯑꯣꯏꯔꯝꯕꯁꯨ ꯌꯥꯏ ꯒ꯭ꯔꯥꯁ ꯃꯆꯥ ꯑꯩꯗꯣ ꯁꯖꯤꯛꯅꯦꯕ ꯑꯗꯨꯒ ꯄꯥꯏꯔꯛꯏ ꯅꯠꯇ꯭ꯔꯅꯦ ꯁꯖꯤꯛꯇꯣ ꯀꯨꯞꯄꯒ
ꯑꯥ ꯃꯁꯤꯤꯗꯣ ꯑꯩꯈꯣꯏꯅ ꯈꯅꯒ ꯄꯑꯅꯤꯕꯤ
ꯑꯗꯨꯕꯨꯗꯤ ꯀꯩꯁꯨ ꯀꯥꯏꯗꯦ ꯏꯆꯦ ꯃꯣꯏ ꯐꯠꯇꯕ ꯑꯝꯇ ꯆꯥꯗꯦ ꯑ
ꯉꯥ ꯐꯥꯕ ꯖꯒꯥꯁꯦ ꯃꯊꯤ ꯃꯌꯥꯝ ꯐꯥꯏꯖꯤꯟꯕꯒꯤ ꯂꯩꯕꯗꯣ ꯉꯥꯏꯍꯥꯛꯇꯪ ꯇꯤꯡꯉꯝꯕꯗ ꯑꯗꯨ ꯗꯣꯛ ꯀꯩꯅꯣ ꯇꯧꯔꯤꯅꯤ ꯍꯣꯏꯅꯅꯦ ꯃꯊꯤꯁꯨ ꯑꯃꯨꯛ ꯈꯨꯠꯅ ꯄꯥꯏꯞ ꯊꯥꯗꯔꯤꯕ
ꯑꯥ
ꯈꯔ ꯃꯆꯤꯟꯖꯥꯛꯇꯣ ꯀꯥꯟꯅꯔꯗꯤꯅ ꯈꯟꯕꯒꯤ
ꯃꯥ ꯑꯩꯈꯣꯏꯒꯤꯗꯤ ꯍꯌꯦꯡ ꯑꯩꯈꯣꯏꯆꯦ ꯆꯠꯅ ꯉꯥ ꯐꯥꯉꯦ ꯑꯗꯨꯣꯏꯆꯦ ꯇ꯭ꯔꯨ ꯄꯑꯦ ꯄꯨꯈ꯭ꯔꯤꯑ ꯆꯞ ꯃꯥꯟꯂꯦ
ꯎꯝ ꯍꯧꯖꯤꯛꯀꯥꯟꯁꯦ ꯀꯩꯅꯣ ꯇꯧꯔꯦ ꯍꯥꯏꯕ ꯎꯝ ꯀꯩꯅꯣ ꯕꯣꯛꯀꯦ ꯇꯧꯔꯦꯅ ꯄꯩꯁꯥ ꯀꯩꯀꯥꯁꯦ ꯑꯣꯟꯂꯥꯏꯟꯗꯒꯤ ꯄꯣꯛ ꯀꯛꯄꯁꯤ ꯂꯣꯏꯅ ꯍꯟꯊ ꯇꯣꯔꯛꯑꯦ
ꯑꯗꯨꯅꯦ ꯑꯩꯩꯅ ꯀꯛꯅꯤꯡꯉ ꯑꯣꯟꯂꯥꯏꯟꯗꯒꯤ ꯐꯨꯔꯤꯠ ꯈꯔ ꯇꯤ ꯁꯥꯔꯠꯀꯨꯝꯕ ꯃꯆꯥ ꯃꯆꯥ ꯈꯔ ꯀꯛꯅꯤꯡꯕꯅꯦ ꯑꯩꯁꯦ ꯂꯩ
ꯅꯪꯒꯤꯗꯤ ꯕꯤꯁꯥꯗꯒꯤ ꯂꯩ ꯌꯥꯅꯤ ꯕꯤꯁꯥꯜꯗ ꯂꯨꯄꯥ ꯆꯥꯝꯃ ꯆꯥꯝꯃ ꯀ ꯑ ꯌꯥ
ꯑꯗꯨ ꯅꯠꯇꯦ ꯑꯩꯅ ꯄꯥꯝꯃꯤꯁꯦ ꯈꯇꯪ ꯐꯖꯕ ꯈꯇꯪ ꯇꯥꯡꯕ
ꯑꯣ
ꯁꯨꯝ ꯗꯤꯄꯥꯔꯠꯃꯦꯟ ꯆꯠꯄꯣꯏꯁꯨ ꯂꯤꯠꯅꯕ
ꯍꯣꯏ ꯅꯪꯒꯤꯗꯤ ꯂꯩ ꯌꯥꯅꯤ ꯃꯆꯥ ꯃꯆꯥ ꯃꯔꯤ ꯃꯆꯥ
ꯃꯆꯥ ꯃꯆꯥ ꯈꯔ ꯌꯥꯝꯅꯁꯨ ꯆꯥꯎꯗꯕ ꯌꯥꯝꯅꯁꯨ ꯄꯤꯛꯇꯕ ꯂꯩꯅ ꯈꯔ ꯈꯤꯇꯪ ꯉꯥꯡꯕ ꯂꯩ ꯑꯣꯟꯂꯥꯏꯟꯗ ꯑꯣꯏꯅ ꯀꯛꯑꯁꯤꯔ ꯈꯟꯕ ꯑꯃꯨꯛ ꯄꯩꯁꯥ ꯂꯩꯇꯦ ꯂꯩꯅꯤꯡꯕꯗꯤ ꯌꯥꯝꯃꯦ
ꯃꯅꯤ ꯄꯩꯁꯥꯁꯤꯁꯨꯅꯦ ꯌꯥꯝꯅ ꯗꯔꯀꯥꯔ ꯑꯣꯏ
ꯃꯥꯅꯦ ꯄꯩꯁꯥꯔ ꯇ ꯃꯦꯁꯦꯖ ꯑꯃ ꯂꯥꯛꯈ꯭ꯔꯅꯤ ꯑꯃꯨꯇꯪ ꯇꯧ ꯈꯣꯠꯂꯣꯅ
ꯑꯗꯨꯗꯣ ꯑꯩꯒꯤꯗꯤ ꯂꯥꯛꯇꯦꯅ ꯁꯤꯒꯤꯗ ꯂꯥꯛꯑꯦ
ꯑ
ꯑꯣ ꯑꯩꯗꯪ ꯂꯥꯛꯀꯦ ꯀꯩꯒꯤ ꯑꯣꯏꯖꯥꯠꯅꯣ ꯥꯎ
ꯏꯆꯦ ꯉꯁꯥꯏ ꯀꯣꯑꯣꯔꯗꯤꯅꯦꯇꯔ ꯍꯥꯞꯄꯅꯤ ꯍꯥꯏꯕꯗꯣ ꯍꯥꯞꯈ꯭ꯔꯕꯣ
ꯍꯥꯞꯇꯦ ꯑꯩ ꯇꯟꯅ ꯍꯥꯞꯇ꯭ꯔꯦ
ꯎꯝ ꯑꯦꯇꯔꯤ ꯏꯕꯥꯅꯤꯁꯤ ꯀꯌꯥ ꯁꯨꯔꯒꯦ
ꯁꯥꯟꯅꯔꯗꯤ ꯑꯍꯨꯝꯇꯪ ꯉꯥꯏꯗ꯭ꯔꯅꯦ ꯅꯪꯒꯤ
ꯁꯤ ꯁꯥꯟꯅꯔꯗꯤ ꯑꯍꯨꯝ ꯂꫭꯏꯔꯦꯀꫭ
ꯑꯥ
ꯑꯗꯨꯒ ꯑꯍꯨꯝ ꯑꯃꯨꯛꯇ ꯉꯥꯏꯦ ꯍꯧꯖꯤꯛ ꯆꯥꯛꯆꯥ ꯇꯧꯕ ꯂꯣꯏꯁꯟꯈꯁꯦ ꯑ ꯁꯨꯝ ꯂꯥꯛꯑꯒꯗꯤ ꯑꯩꯁꯨꯁꯤꯦ ꯁꯨꯝ ꯂꯥꯛꯑꯒꯁꯨ ꯑꯍꯨꯝ ꯂ ꯂꯣꯏꯅ ꯉꯥ ꯁꯪꯅꯒ꯭ꯔ ꯃꯥꯜꯂꯦ
ꯑ
ꯃꯁꯥꯏꯗꯕꯨꯁ ꯂꯦ ꯏꯆ ꯁꯥꯟꯗꯁ ꯂꯦ
ꯊꯠꯁ
ꯍꯥꯏꯥꯏ ꯍ ꯌꯦꯡꯕ ꯑꯃꯗꯅ ꯁꯂꯦ ꯑ ꯆꯠꯂꯨꯁꯦ ꯑꯝꯇ
ꯆꯪꯖꯔꯛꯁꯅꯤ
ꯎꯝ ꯑꯁ ꯉꯥꯛꯇꯪꯗ ꯅꯨꯡꯁꯤꯠꯁꯦ ꯑꯩꯈꯣꯏꯅꯗꯤ ꯑꯩꯈꯣꯏꯁꯦ ꯉꯟꯅ ꯈꯔꯗꯤ ꯉꯟꯅ ꯂꯦꯕꯀꯣ ꯏꯃꯥꯟꯅꯕꯤ ꯑꯃꯅ ꯉꯥꯏꯔꯝꯃꯣ ꯆꯠꯃꯤꯟꯅꯁꯦ ꯍꯥꯏꯕ ꯃꯣꯏꯅ ꯄ꯭ꯔꯤ ꯍꯤꯁꯇ꯭ꯔꯤ ꯇꯥꯛꯄ꯫ ꯑꯗꯨ ꯃꯣꯏ ꯁꯨꯡꯊꯣꯛ ꯊꯣꯛꯂꯇ꯭ꯔꯕ ꯉꯥꯏꯕ ꯃꯣꯏꯅ ꯍꯦꯛ ꯂꯥꯛꯄꯒ ꯅꯨꯡꯁꯤꯠ ꯆꯦꯗꯥ ꯀꯟꯅ ꯁꯤꯠꯇꯔ ꯍꯥꯕ ꯈꯨꯀꯟ ꯑꯃ ꯉꯥ
ꯅꯣꯏꯗꯤ ꯅꯁꯥ ꯄꯥꯕꯅꯤꯅ ꯅꯨꯡꯁꯤꯠ ꯑꯗꯨꯅ ꯄꯥꯏꯒꯦ ꯇꯧꯗ꯭ꯔꯣ꯫
ꯑꯗꯨꯅꯦ ꯏꯃꯥꯟꯅꯕꯤ ꯑꯩꯕꯨꯗꯤ ꯈꯤꯇꯪ ꯑꯃꯨꯛ ꯊꯥꯒꯠꯂꯦ ꯑꯩꯉꯣꯟꯗꯒꯤ ꯍꯦꯟꯅꯄꯤꯛꯄ ꯑꯃꯁꯨ ꯌꯥꯎꯌꯦꯕꯀꯣ ꯑꯗꯨ ꯑꯗꯨꯃꯗꯤ ꯑꯁ ꯑꯩꯑꯃꯨꯛ ꯄꯥꯏꯈꯤꯗꯅ ꯍꯌꯦ ꯀꯟꯕ ꯉꯥꯛꯇꯥꯅꯦꯕ ꯑꯗꯨꯒ ꯂꯥꯛꯃꯤꯟꯅꯔꯦ ꯅꯣꯡ ꯈꯔ ꯈꯔ ꯆꯨꯔꯛꯑꯦ ꯑꯩꯈꯣꯏꯅ ꯕꯖꯥꯔꯗꯒꯤ ꯈꯔ ꯊꯧꯔꯛꯄꯗ ꯑꯩꯅ ꯌꯧꯔꯀꯥꯟꯗ ꯍꯧꯖꯤꯛ ꯅꯣꯡꯍꯥꯡꯈ꯭ꯔꯦ꯫
ꯌꯨꯝ ꯌꯎꯔꯛ ꯑꯝꯃꯤꯁꯦ ꯐꯔꯕꯅꯤ꯫
ꯑꯥ ꯃꯈꯣꯏ ꯂꯩꯔꯛꯇꯣ ꯌꯥꯝꯅ ꯀꯩꯅꯣ ꯇꯧꯌꯦ ꯍꯥꯏꯕ ꯑꯍꯣꯏ ꯍꯣꯏ ꯍꯣꯏ ꯏꯆꯦ ꯑꯗꯨꯗꯤ ꯊꯝꯃꯒꯦ꯫ ꯊꯛ ꯎꯝ ꯎꯝ ꯊꯝꯃꯣ ꯊꯝꯃꯣ꯫